ꯍꯜꯂꯣ ꯍꯜꯂꯣ
ꯑꯩꯒꯤ ꯃꯤꯡꯗꯣ ꯀꯃꯥꯏ ꯊꯣꯛꯄ꯭ꯔꯣ ꯁꯤꯒꯤꯁꯦ
ꯀꯩꯅꯣ ꯑꯌꯥ ꯑꯩ ꯌꯦꯡ ꯑꯥ ꯗꯣꯅꯥꯜ ꯇ꯭ꯔꯝ ꯍꯥꯏꯕ꯭ꯔꯥ
ꯑꯩꯡꯗꯤ ꯌꯥꯝ ꯍꯩꯌꯦꯅꯥ
ꯄꯨꯡꯇꯧ ꯇꯧꯕꯅꯤꯗ
ꯀꯩꯕꯥ
ꯈꯣꯡ ꯁꯣꯛꯈ꯭ꯔꯦ ꯈꯣꯡ ꯁꯣꯛꯈ꯭ꯔꯦ ꯑꯌꯥ
ꯀꯩ ꯀꯥꯎꯔꯛꯄꯣꯔꯤꯅꯣ
ꯑꯩꯒꯤ ꯈꯣꯡ ꯁꯣꯛꯈ꯭ꯔꯦ ꯇꯦꯕꯜꯗ
ꯌꯦꯡꯂꯒ ꯆꯠꯀꯦ ꯍꯥꯏꯗꯥꯗꯅ ꯀꯅꯥ ꯌꯦꯡꯂꯤꯅꯣ
ꯅꯠꯇꯦꯗꯥ ꯈꯣꯡꯁꯦ ꯊꯥꯡꯒꯠꯄ ꯀꯥꯟꯗ ꯑꯩꯒꯤ ꯐꯃꯨꯡ ꯃꯅꯥꯛꯃꯛ ꯇ ꯑꯩꯒꯤ ꯇꯦꯕꯜ ꯊꯝꯕ ꯏꯁꯇꯗꯤ ꯇꯦꯕꯜ ꯍꯧꯒꯠꯄ ꯍꯦꯛ ꯇꯦꯕꯜꯗ ꯐꯝꯗꯕꯅꯀꯣ
ꯎꯝ
ꯀꯩꯕꯥ
ꯀꯩꯕꯥ ꯅꯨꯡꯉꯥꯏ ꯍꯣꯠꯅꯕꯗ ꯋꯥꯈ꯭ꯔꯦꯕ ꯄꯨꯟꯁꯤꯁꯦ ꯋꯥꯏꯌꯦꯕ
ꯑꯁ
ꯑꯥ ꯇꯥꯕ꯭ꯔꯥ
ꯍꯨꯝ ꯑꯥ ꯀꯩ ꯋꯥꯔꯤ ꯁꯥꯥꯁꯤꯔꯥ
ꯑꯣ ꯋꯥꯔꯤꯁꯦ ꯈꯣꯋꯥꯔꯤ ꯁꯥꯁꯤꯔꯥ ꯈꯪꯗ꯭ꯔꯦꯅꯦ
ꯍꯨꯝ
ꯈꯜꯂꯗꯤ ꯊꯣꯛꯇꯕ ꯉꯥꯡꯉꯗꯤ ꯑꯗꯨꯝ ꯊꯣꯔꯛꯄ
ꯑꯗꯨꯅꯦ ꯃꯔꯛ ꯃꯔꯛꯇꯅꯀꯣ ꯋꯥꯔꯤ ꯁꯥꯟꯅꯉꯥꯏ ꯁꯨꯛꯂꯩ ꯂꯩꯔꯣꯏꯕ ꯃꯔꯛ ꯃꯔꯛꯇꯅꯅꯦ ꯃꯤꯅ ꯋꯥꯔꯤ ꯅꯨꯡꯉꯥꯏꯕ ꯍꯧꯔꯛꯀꯥꯟꯗ ꯇꯥꯏꯃꯤꯡ ꯂꯣꯏꯈ꯭ꯔꯥꯅꯤ
ꯑꯗꯅꯦ ꯏꯆꯦꯁꯦ ꯇꯥꯏꯃꯤꯡ ꯂꯣꯏꯔꯦꯕ ꯋꯥꯔꯤ ꯅꯨꯡꯉꯥꯏꯔꯑꯥꯀꯥꯟꯗ ꯑꯃꯛ ꯂꯣꯏꯈ꯭ꯔꯥꯗꯤ ꯑꯃꯛ ꯂꯣꯏꯔꯗꯤ ꯐꯔꯛ ꯌꯥꯝ ꯇꯥꯏꯌꯦꯀꯣ ꯋꯥꯔꯤꯗꯣ ꯍꯧꯗꯣ
ꯑꯥ ꯑꯥ ꯑꯗꯨꯒ ꯐꯥꯔꯁ ꯁꯨꯃꯥꯏꯅ ꯍꯧꯕꯁꯦ ꯋꯥꯔꯤ ꯁꯥꯕꯝ ꯈꯪꯗꯕꯅꯦꯕ ꯑꯗꯨꯒ ꯇꯪꯈꯥꯏ ꯌꯧꯔꯀꯥꯟꯗ ꯋꯥꯔꯤꯗꯣ ꯀꯗꯥꯏ ꯗꯥꯏꯗꯒꯤ ꯃꯔꯤ ꯃꯔꯤ ꯊꯣꯛꯂꯛ ꯄꯒ꯭ꯌꯥꯟ ꯃꯦꯟ ꯇꯥꯗꯕꯤꯗ ꯄꯪꯆꯣꯡ ꯆꯣꯡꯊꯣꯔꯛꯑꯅꯤ ꯎꯝ
ꯎ
ꯅꯪ ꯑꯗꯨꯗ ꯂꯩꯕ ꯀꯌꯥꯝ ꯀꯨꯏꯈ꯭ꯔꯒꯦ
ꯑꯩ ꯆꯍꯤ ꯑꯃ ꯐꯥꯗꯧꯔꯦ
ꯑꯣ ꯅꯨꯡꯉꯥꯏꯕ꯭ꯔꯥ
ꯑꯁ ꯅꯨꯡꯉꯥꯏꯇ꯭ꯔꯦ ꯑꯩ ꯅꯨꯡꯉꯥꯏꯇꯕꯤꯒꯤ ꯑꯃꯨꯛꯀ ꯝ ꯆꯠꯂꯁꯨꯥꯏꯅ ꯃꯥꯟꯅꯩꯕ
ꯀꯩꯒꯤꯅꯣ
ꯌꯥꯝ ꯏꯪꯉꯦ ꯃꯐꯝꯁꯦ
ꯏꯪꯕꯅ ꯅꯨꯡꯉꯥꯏꯇ꯭ꯔꯣ ꯁꯥꯅꯤꯡꯉꯥꯢ ꯁꯥꯔꯨꯛꯇꯤ
ꯑꯁ ꯑꯩꯗꯤ ꯏꯝꯐꯥꯜꯗ ꯑꯗꯨꯝ ꯂꯩꯔꯛꯄꯅꯤꯅ ꯢꯪꯕꯁꯦ ꯍꯩꯅꯗꯦ
ꯑꯁ ꯑꯩꯗꯤ ꯏꯪꯕ ꯃꯐꯝꯗ ꯂꯩꯅꯤꯡꯉꯦ ꯍꯥꯏꯕꯅꯤꯗ
ꯌꯥꯝ ꯇꯜꯂꯤ ꯢꯪꯕꯒꯨꯝꯕꯁꯦ ꯌꯥꯝ ꯋꯥꯏꯌꯦ ꯢꯪꯕꯁꯦ ꯏꯔꯨꯕꯁꯨ ꯏꯁꯤꯡ ꯁꯥꯗ꯭ꯔꯗꯤ ꯌꯥꯗꯦ ꯑꯗꯨ ꯁꯥꯕ ꯄꯥꯝꯃꯦ
ꯑ
ꯑꯁ ꯑꯩꯗꯤ ꯏꯁꯤꯡ ꯐꯨꯠꯂ ꯏꯔꯨꯕꯅꯦꯍꯦ
ꯑꯗꯨ ꯅꯣꯏ ꯐꯦꯃꯤꯂꯤꯒꯤ ꯃꯅꯥꯛꯇꯔ ꯅꯠꯇ꯭ꯔꯒꯅ ꯍꯣꯁꯇꯦꯜꯗ
ꯍꯣꯁꯇꯦꯜꯗ ꯂꯩꯕꯅꯦꯌꯦ ꯑꯩꯈꯣꯏ ꯐꯦꯃꯤꯂꯤꯗꯤ ꯏꯝꯐꯥꯜꯗ ꯂꯩꯌꯦ
ꯑꯣ ꯍꯣꯢꯌꯦ ꯍꯥꯥ
ꯒꯦꯝꯕꯤꯂꯦꯁ ꯈꯪꯕ꯭ꯔꯥ ꯒꯦꯝꯕꯤꯂꯦꯁ ꯎ ꯎꯝ
ꯑ
ꯀꯩꯗꯧꯒꯦ
ꯁꯦ
ꯍꯥ
ꯀꯤꯁ ꯇꯧꯗꯦ ꯀꯤꯁ ꯇꯧꯗꯦ
ꯀꯩꯁꯨ ꯇꯧꯗ꯭ꯔ ꯅꯣꯡꯄ ꯌꯥꯕ꯭ꯔꯣ
ꯑꯗꯨꯝ ꯅꯣꯡꯅꯤꯡꯂꯛꯄꯒꯤꯅꯦ ꯑꯩ ꯑꯗꯨꯝ ꯃꯔꯛ ꯃꯔꯛꯇ ꯑꯩ ꯄꯪ ꯅꯣꯛ ꯅꯣꯛꯄꯅꯦ
ꯐꯒꯤ ꯑꯧꯕꯅꯤꯗ ꯃꯔꯝ ꯂꯩꯔꯝꯅꯤꯕ
ꯅꯩꯇꯦ
ꯃꯤꯁꯤꯡꯁꯦ ꯃꯤꯁꯤꯡꯁꯦ ꯀꯣꯏꯁꯟ ꯑꯃ ꯍꯪꯉꯒ ꯑꯗꯨꯝ ꯁꯄꯣꯁ ꯑꯦꯛꯖꯥꯝꯄꯜ ꯆꯥꯛ ꯂꯥꯝꯕ꯭ꯔꯥ ꯍꯥꯏꯔꯒ ꯈꯪꯗꯦ ꯈꯪꯗꯦ ꯍꯥꯏꯕꯁꯤ ꯀꯩꯅꯣ ꯂꯥꯝꯕ ꯂꯥꯝꯗꯕꯗꯤ ꯑꯃ ꯂꯩꯔꯝꯒꯅꯦꯕ
ꯑꯗꯨꯕꯨꯔꯣ ꯂꯥꯝꯁꯨ ꯂꯥꯝꯕꯒꯨꯝ ꯇꯧꯕ ꯑꯗꯨꯒ ꯂꯥꯝꯁꯨ ꯂꯥꯝꯁꯨ ꯂꯥꯝꯗꯕꯒꯨꯝ ꯇꯧꯕ ꯑꯗꯨꯒꯤ ꯈꯪꯗꯦ ꯍꯥꯏꯕ ꯗꯥꯏꯔꯦꯛ ꯀꯟꯐꯥꯔꯝ ꯑꯣꯏꯗꯕꯀꯣ ꯂꯥꯝꯃꯦ ꯍꯥꯏꯕꯗꯣ
ꯑ ꯅꯪꯒꯤ ꯅꯪꯒꯤꯁꯤ ꯍꯧꯖꯤꯛꯀꯤꯁꯦ ꯑꯗꯨꯒꯨꯝꯕꯒꯤ ꯇꯥꯏꯞꯅꯦꯕ ꯀꯔꯤꯒꯤ ꯅꯣꯛꯄ꯭ꯔꯥ ꯀꯔꯤꯁꯨ ꯅꯠꯇꯦ ꯃꯔꯝ ꯂꯩꯗꯅ ꯅꯣꯛꯄ ꯌꯥꯕ꯭ꯔꯣ
ꯍꯣꯏ ꯃꯔꯝꯕꯨꯗꯤ ꯑꯃꯗꯤ ꯂꯩꯕꯖꯥꯠꯅꯤ
ꯈꯪꯕ ꯌꯥꯈ꯭ꯔꯣ ꯃꯔꯝꯗꯣ ꯑ ꯎ
ꯑꯇꯣꯞꯄ ꯋꯥꯔꯤ ꯑꯣꯏꯅ ꯁꯥꯁꯦꯀꯣ ꯑꯩ ꯑ ꯅꯪꯒꯤ ꯍꯥꯟꯅꯒꯤ ꯂꯥꯏꯐꯀꯤ ꯑꯗꯨꯝ ꯋꯥꯔꯤ ꯁꯥꯔꯛꯑꯣꯅꯦ
ꯑꯁ ꯑꯩꯒꯤꯗꯤ ꯑꯩꯒꯤꯗꯤ ꯋꯥꯔꯤ ꯅꯨꯡꯉꯥꯏꯕ ꯂꯩꯇꯦꯗ ꯅꯪꯒꯤ ꯑꯣꯏꯅ ꯍꯥꯏꯔꯛꯑꯣꯅꯦ
ꯑꯁ ꯀꯔꯤꯒꯤꯅꯣ ꯅꯪ ꯄꯨꯟꯁꯤ ꯂꯥꯏꯐ ꯑꯗꯨ ꯌꯥꯝ ꯁꯥꯡꯅ ꯂꯥꯛꯑꯒ ꯀꯃꯥꯏꯅ ꯂꯩꯇ꯭ꯔꯤꯅꯣ
ꯅꯨꯡꯉꯥꯏꯕ ꯂꯩꯇꯦꯕ ꯅꯪ ꯇꯨꯝꯅꯤꯡꯈ꯭ꯔꯅꯤ
ꯑꯣ ꯑꯋꯥꯕꯥꯒꯤ ꯈꯛꯇꯥ
ꯍꯣꯏ ꯍꯣꯏ ꯍꯣꯏ
ꯌꯥꯔꯦ ꯑꯋꯥꯕꯒꯤꯁꯨ ꯋꯥꯔꯤ ꯅꯨꯡꯉꯥꯏꯕꯗ ꯑꯗꯨꯒꯤꯅꯤ ꯃꯤꯅ ꯅꯨꯡꯉꯥꯏꯕ ꯏꯁꯩ ꯈꯛꯇ ꯁꯛꯇꯕꯤꯗ ꯅꯨꯡꯉꯥꯏꯕꯒꯤ ꯏꯁꯩ ꯁꯛꯂꯝꯃꯣ ꯅꯨꯡꯉꯥꯏ ꯑꯦ ꯑꯋꯥꯕꯒꯤ ꯏꯁꯩꯁꯨ ꯇꯥꯔꯗꯤ ꯑꯗꯨꯝ ꯅꯨꯡꯉꯥꯏꯕꯅꯤ
ꯑꯇꯣ ꯅꯨꯄꯤꯁꯤꯡꯁꯦ ꯀꯩꯅꯣ ꯅꯨꯄꯥꯁꯤꯡꯁꯦ ꯋꯥ ꯌꯥꯝ ꯄꯦꯠꯄꯁ ꯅꯨꯄꯤꯁꯤꯡꯁꯤ ꯐꯥꯝꯗꯕ꯭ꯔꯥ ꯋꯥ ꯌꯥꯝ ꯉꯥꯡꯕꯁꯦ
ꯋꯥ ꯌꯥꯝ ꯉꯡꯕꯥꯁꯦ ꯑꯩ ꯃꯥꯒꯤ ꯃꯥꯒꯤ ꯃꯥꯒꯤ ꯃꯥꯒꯤ ꯃꯥꯒꯤ ꯑꯄꯥꯝꯕꯅꯦꯕꯀꯣ
ꯎꯝ
ꯑꯩꯒꯤ ꯑꯣꯏꯅꯗꯤ ꯋꯥ ꯌꯥꯝ ꯉꯥꯡꯕ ꯍꯥꯏꯔꯒ ꯂꯩꯗꯅ ꯌꯥꯝꯅ ꯅꯨ ꯅꯨꯄꯤꯒꯤ ꯋꯥꯁꯨ ꯅꯨꯄꯥꯒꯤ ꯋꯥꯁꯨ ꯆꯠ ꯆꯠ ꯆ ꯉꯥꯡꯕꯗꯤ ꯇꯜꯂꯦ ꯑꯗꯨꯒ ꯑꯃꯨꯛꯀꯁꯨ ꯃꯤꯅ ꯉꯥꯡꯂꯒ ꯈꯨꯝꯅꯤꯡꯕꯒꯨꯝ ꯈꯨꯗꯤꯗ ꯑꯃꯨꯛ ꯇꯧꯕꯗ
ꯇꯜꯂꯦ ꯏ ꯌꯥꯝ ꯀꯥꯏꯑꯦ ꯑꯃ ꯌꯥꯎꯋꯦ ꯁꯤꯗ ꯑꯩꯈꯣꯏꯒꯤ
ꯑꯣ
ꯀꯣꯜꯗ ꯃꯥꯗꯨ ꯀꯣ ꯑꯗꯨꯝ ꯇꯧꯔꯛꯀꯅꯦꯕꯀꯣ ꯑꯩꯅ ꯄꯣ ꯆꯥꯛ ꯆꯥꯔꯕ꯭ꯔꯥ ꯍꯪꯕ ꯎꯝ ꯆꯥꯔꯦ ꯍꯥꯏꯅꯤ ꯀꯩ ꯏꯟꯁꯡ ꯆꯥꯕ꯭ꯔꯥ ꯎ ꯎꯝ ꯑꯗꯨ ꯆꯥꯏ ꯑꯗꯨ ꯃꯥꯒꯤ ꯃꯔꯨ ꯑꯣꯏꯕ ꯋꯥ ꯈꯛꯇ ꯑꯗꯨꯝ ꯈꯨꯝꯕ ꯑꯗꯨ ꯑꯣꯏꯔꯗꯤ ꯑꯩꯒ ꯋꯥꯔꯤ ꯁꯥꯟꯅꯕꯗꯨ ꯈ꯭ꯔꯤ ꯃꯔꯝ ꯂꯩꯕ꯭ꯔꯥ ꯍꯥꯌꯕꯥꯅꯤꯗ ꯑꯗꯨꯒꯤ ꯑꯩꯅ ꯑꯩꯗ ꯁꯥꯎꯅꯤꯡꯕꯒꯤꯀꯣ ꯃꯥꯡꯉꯣꯟꯗ ꯍꯥꯏꯕꯥ
ꯎꯝ
ꯑꯗꯣ ꯑꯗꯨꯃꯥꯏꯅ ꯌꯥꯝꯅ ꯀꯩꯅꯣ ꯑꯣꯏꯔꯒ ꯋꯥ ꯉꯥꯡ ꯅꯦꯝꯕꯒꯨꯝ ꯉꯥꯡꯅꯤ ꯑꯗꯨꯒꯨꯝꯕꯗꯤ ꯌꯥꯝ ꯇꯜꯂꯦ ꯍꯥꯏꯅꯗꯦ ꯑꯩꯉꯣꯟꯗ
ꯑꯣ
ꯑꯗ ꯁ
ꯑꯗꯣ ꯅꯣꯏꯁꯦ ꯎꯝ ꯅꯨꯄꯥꯁꯤꯡꯁꯦ ꯅꯠꯇꯦ ꯅꯣꯏꯅ ꯅꯨꯄꯥꯁꯤ ꯄꯥꯝꯕꯁꯦ ꯃꯁꯛꯇ ꯌꯦꯡꯕ꯭ꯔꯥ ꯅꯠꯇ꯭ꯔꯒ ꯍꯥꯏꯠꯇ ꯌꯦꯡꯕ꯭ꯔꯥ ꯅꯠꯇ꯭ꯔꯒ ꯀꯔꯤꯗ ꯌꯦꯡꯕ꯭ꯔꯥꯕ
ꯍꯣꯏ ꯃꯤ ꯈꯔꯗꯤ ꯁꯛꯇ ꯌꯦꯡꯕ ꯌꯥꯎꯋꯦ ꯑꯗꯨꯒ ꯀꯩꯅꯣꯗ ꯎ ꯋꯥꯡꯕꯒꯨꯝꯕꯅ ꯌꯥꯝ ꯐꯤꯠ ꯑꯣꯏꯕ ꯂꯩꯗꯅ ꯃꯤꯒꯤ ꯍꯛꯆꯥꯡ ꯒꯨꯝꯕ ꯑꯗꯨꯒꯨꯝꯕ ꯌꯦꯡꯕ ꯃꯤ ꯌꯥꯎꯋꯦ ꯑꯗꯣ ꯑꯩꯒꯤ ꯑꯣꯏꯅꯗꯤ ꯐꯥꯔꯁꯇ ꯑꯗꯨꯝ ꯂꯣꯏꯅꯔꯒ ꯇꯤꯟꯅꯔꯒ ꯑꯩꯉꯣꯟꯗ ꯀꯤꯌꯔ ꯂꯧꯕ ꯑꯗꯨꯒꯨꯝꯕ ꯄꯥꯝꯃꯦ
ꯎꯝ ꯁꯛ ꯐꯖꯗ꯭ꯔꯁꯨ ꯌꯥꯏꯌꯦꯕ
ꯎꯝ ꯃꯥꯒꯤ ꯃꯃꯤꯠ ꯇꯥꯡꯗ꯭ꯔꯗꯤ ꯌꯥꯔꯦ ꯃꯈꯨꯠ ꯇꯦꯛꯇ꯭ꯔꯗꯤ ꯌꯥꯔꯦ ꯑꯗꯨꯕꯨ ꯁꯣꯏꯅꯥꯏ ꯕꯒꯨꯝꯕꯗꯤ ꯑꯩꯗꯤ ꯉꯝꯃꯣꯏ
ꯎ ꯏꯗꯗꯤ
ꯃꯔꯝꯗꯤ ꯃꯤ ꯃꯤ ꯑꯇꯣꯞꯄꯗꯤ ꯂꯩꯗꯅ ꯅꯨꯄꯤꯗꯣ ꯁꯣꯏꯅꯥꯔꯁꯨ ꯑꯩꯗꯤ ꯃꯥꯕꯨ ꯄꯥꯝꯃꯦ ꯍꯥꯏꯔꯒ ꯂꯩꯕ ꯌꯥꯎꯏꯀꯣ ꯑꯗꯨꯕꯨ ꯑꯩꯗꯤ ꯁꯨꯡꯉꯝ ꯉꯝꯂꯣꯏ ꯃꯔꯝꯗꯤ ꯎꯝ ꯃꯣꯏ ꯃꯣꯏꯅ ꯑꯩꯉꯣꯟꯗ ꯐꯠꯇꯦ ꯍꯥꯏꯒꯦꯔꯥ ꯍꯥꯏꯁꯅꯨ ꯍꯥꯏꯔꯣꯏꯒꯦ ꯇꯣꯛꯀꯦ ꯇꯣꯛꯁꯅꯨ ꯑꯩ ꯁꯛ ꯊꯤꯕ ꯗꯤ ꯑꯩ ꯑꯗꯨꯝ ꯌꯦꯡꯂꯒ ꯂꯩꯕ ꯉꯝꯒꯅꯤ ꯑꯗꯨꯕꯨ ꯈꯣꯡ ꯌꯥꯎꯗꯕ ꯈꯨꯠ ꯌꯥꯎꯗꯕ ꯑꯗꯨꯒꯨꯝꯕꯗꯤ ꯑꯩꯗꯤ ꯁꯦꯀ꯭ꯔꯤꯐꯥꯏꯁ ꯇꯧꯕ ꯉꯝꯒ ꯗꯣ ꯃꯥꯟꯗꯦ
ꯑꯥꯏ ꯑ ꯅꯪꯅ ꯈꯜꯂꯤꯕꯗꯨꯁꯨ ꯆꯨꯝꯃꯤ ꯑꯃꯔꯣꯝꯗꯗꯤ
ꯑꯣ ꯃꯤ ꯈꯔꯅꯗꯤ ꯍꯥꯏꯔꯝꯒꯅꯤꯀꯣ ꯑꯗꯣ ꯁꯣꯏꯅꯥꯏꯕꯈꯣꯏꯗꯤ ꯀꯅꯥꯅ ꯂꯧꯕꯤꯒ꯭ꯔꯥ ꯃꯣꯏꯁꯨ ꯏꯁꯣꯔꯅ ꯁꯦꯝꯃꯤꯗꯣ ꯀꯩꯅꯣ ꯇꯧꯕꯅꯤ ꯍꯥꯏꯔ ꯍꯥꯏꯔꯝꯒꯅꯤꯀꯣ ꯍꯣꯏ ꯃꯣꯏꯉꯣꯏꯅ ꯍꯟꯊꯅ ꯌꯦꯡꯕ ꯅꯠꯇꯦ ꯃꯣꯏꯒꯤ ꯃꯇꯦꯡ ꯈꯔ ꯄꯥꯡꯕꯤꯌꯨ ꯍꯥꯏꯕꯗꯤ ꯑꯩ ꯄꯥꯡꯒꯅꯤꯀꯣ ꯑꯗꯨꯕꯨ ꯂꯥꯏꯐ
ꯎꯝ
ꯑꯃ ꯄꯨꯔꯥ ꯑꯣꯏꯅ ꯍꯤꯡꯃꯤꯟꯅꯧ ꯍꯥꯏꯕꯗꯤ
ꯃꯥꯅꯤ ꯃꯥꯅꯤ ꯆꯨꯝꯃꯤ
ꯅꯪꯗꯤ ꯉꯝꯒꯦꯔꯥ
ꯇꯟꯒꯅꯤꯗꯥ ꯗꯨꯗꯤ
ꯍꯥꯥ
ꯉꯝꯃꯣꯏꯕ ꯇꯟꯒꯅꯦꯕ
ꯍꯣꯏꯌꯦ ꯃꯁꯛ ꯀꯌꯥ ꯐꯖꯔꯁꯨꯀꯣ
ꯎꯝ
ꯑꯩꯗꯤ ꯁꯣꯔ ꯐꯨꯜꯂꯦ ꯑꯗꯨꯒꯨꯝꯕ ꯎꯕꯗꯤ
ꯑꯥ
ꯅꯨꯡꯕꯨꯗꯤ ꯅꯨꯡꯁꯤ ꯃꯣꯏꯁꯦ ꯃꯤꯒ ꯃꯥꯟꯅꯗꯅ ꯂꯥꯛ ꯄꯗꯨꯀꯣ
ꯎꯝ ꯑꯗꯨꯅꯦ
ꯑꯦꯍꯦ ꯑꯗꯨꯃꯥꯏꯅ ꯍꯥꯏꯔꯒ ꯍꯣꯔꯦꯟ ꯍꯌꯦꯡ ꯋꯥꯏ ꯑꯩꯉꯣꯟꯗ ꯀꯩꯅꯣ ꯇꯧꯔꯛꯀꯅꯤ ꯑꯥ ꯍꯪ ꯍꯪ ꯍꯪ
ꯇꯧꯔꯣꯏꯗꯥ ꯑꯗꯨꯝ ꯍꯥꯏꯕꯅꯤꯗ ꯈꯣꯏꯅ ꯐꯠꯇꯕ ꯍꯥꯏꯕꯁꯨ ꯅꯠꯇꯦ ꯗꯨꯝ ꯃꯤ ꯃꯤꯒꯤ ꯑꯄꯥꯝꯕ ꯍꯥꯏꯕꯗꯨꯗꯤ ꯑꯗꯨꯝ ꯂꯩꯗꯅ ꯅꯠꯇ꯭ꯔꯥ ꯑꯩꯅ ꯄꯥꯝꯗꯦ ꯍꯥꯏꯕꯩ ꯃꯤꯟ ꯃꯈꯣꯏꯉꯣꯟꯗ ꯐꯠꯇꯅ ꯇꯧꯋꯤ ꯍꯟꯊꯅ ꯌꯦꯡꯉꯤ ꯍꯥꯏꯕꯒꯤ ꯋꯥ ꯅꯠꯇꯕ ꯄꯥꯝꯕ ꯄꯥꯝꯗꯕ ꯑꯗꯨꯒꯤ ꯋꯥꯔꯤꯅꯤꯗ
ꯀꯩꯅꯣ ꯇꯧꯕꯗ ꯅꯨꯄꯥꯗ ꯌꯥꯝꯅ ꯋꯥ ꯀꯁꯇꯃꯔꯗ ꯉꯥꯡꯕ ꯂꯩꯒꯅꯤ ꯑꯗꯨꯒꯨꯝꯕ ꯌꯥꯝ ꯄꯥꯝꯃꯤ ꯒꯁꯇ ꯍꯥꯏꯗꯤ ꯂꯩꯗꯅ ꯌꯥꯝꯅ
ꯄꯣꯏꯟ ꯄꯣꯏꯟ ꯉꯥꯡꯕ
ꯄꯣꯏꯟ ꯄꯣꯏꯟꯗ ꯉꯥꯡꯕꯅ ꯑꯩꯉꯣꯟꯗ ꯋꯥꯔꯛꯄ ꯉꯝꯕ ꯃꯤ
ꯅꯪꯁꯦ
ꯑꯩꯉꯣꯟꯗ ꯀꯩꯅꯣ ꯇꯧꯕ ꯉꯕꯒꯤ
ꯑꯣ
ꯇꯨꯝꯒꯤꯔꯣꯏꯗ꯭ꯔꯣ
ꯇꯨꯝꯈ꯭ꯔꯅꯤ
ꯄꯨꯡ ꯇꯥꯈ꯭ꯔꯦ
ꯍꯣꯏ
ꯀꯩꯅꯣ ꯄꯨꯡ ꯇꯥꯈ꯭ꯔꯦꯗꯤ
ꯑꯦ ꯅꯣꯏ ꯑꯗꯨꯃꯥꯏꯅ ꯍꯣꯁꯇꯦꯜꯗ ꯄꯨꯡꯁꯤꯡ ꯂꯩꯕ꯭ꯔꯥ ꯇꯨꯝꯅꯤꯉꯥꯏꯒꯤ
ꯑꯦ ꯁꯤꯖꯤꯟꯅꯗꯦ ꯑꯩꯅ ꯑꯗꯨꯝ ꯍꯥꯏꯕꯅꯤꯗ ꯑꯩꯒꯤ ꯄꯨꯡ ꯇꯥꯈ꯭ꯔꯦ ꯍꯥꯏꯕꯅꯤꯗ
ꯑꯣ